ꯇꯥꯄ ꯑꯩꯉꯣꯟꯗꯗꯤ ꯉꯁꯥꯏ ꯇꯥꯗꯕ
ꯑꯣ ꯌꯥꯗꯦ ꯍꯥꯏꯕ꯭ꯔꯣ
ꯅꯦꯠꯋꯔꯛ ꯐꯠꯇꯕ ꯃꯥꯜꯂꯦ
ꯉꯁꯤ ꯑꯩꯈꯣꯏ ꯑꯩ ꯃꯔꯨꯞꯁꯤꯡꯒ ꯄꯥꯎ ꯍꯥꯎꯅꯕꯁꯦ ꯅꯦꯠꯋꯔꯥꯛ ꯐꯠꯇꯦ ꯍꯥꯏꯕ ꯉꯥꯛꯇ ꯀꯩꯗꯧꯔꯤꯅꯣ
ꯅꯦꯠꯋꯥꯛꯁꯨ ꯐꯠꯇꯦ ꯑꯗꯨꯒ ꯑꯩꯈꯣꯏꯔꯣꯝꯗꯁꯨ ꯍꯦꯟꯅ ꯐꯠꯇꯕ ꯑꯗꯨꯒꯤꯅꯤ꯫
ꯎꯝ
ꯍꯧꯖꯤꯛꯁꯤꯀꯣ ꯑꯩꯈꯣꯏꯁꯦ ꯄꯨꯡ ꯇꯔꯥ ꯃꯈꯥꯏ ꯉꯥꯏꯔꯒ ꯂꯩꯔꯦ꯫
ꯑꯁ ꯑꯃꯨꯛ ꯋ꯭ꯔꯜ ꯀꯞ ꯌꯦꯡꯅꯤꯉꯥꯏ꯫
ꯑꯗꯨꯅ ꯂꯩꯕꯅꯦ ꯌꯦꯡꯒꯅꯤ꯫
ꯨꯅꯨꯉꯣꯏꯍꯦ ꯃꯤ ꯀꯌꯥꯌꯥꯅꯣ꯫
ꯑꯁ ꯃꯤꯁꯦ ꯃꯁꯤꯡꯁꯦ ꯊꯤꯕ ꯉꯝꯗ꯭ꯔꯦ ꯌꯥꯝꯃꯤ꯫ ꯑꯁ ꯑꯉꯥꯡ ꯑꯉꯥꯡ ꯑꯉꯥꯡꯁꯤꯡꯅ ꯏꯄꯥ ꯈꯨꯨꯉꯗꯤ ꯂꯥꯛꯇꯦ ꯑꯗꯨꯒ ꯀꯩꯅꯣ ꯐꯨꯏ ꯀꯩꯅꯣ ꯑ ꯀꯩꯅꯣ ꯏꯃꯨꯡ_ _
ꯎꯝ
ꯑꯗꯨꯒ ꯑꯉꯥꯡ ꯃꯌꯥꯝ ꯑꯗꯨꯝ ꯐꯃꯨꯡ ꯐꯃꯨꯡ ꯁꯦꯝꯃꯒ ꯐꯃꯨꯡ ꯊꯥꯔꯒ ꯀꯣ
ꯎꯝ꯫
ꯑꯗꯨꯝ ꯇꯨꯝ ꯇꯣꯃꯒ ꯑꯗꯨꯝ ꯌꯦꯡꯒ꯭ꯔ ꯌꯦꯡꯒꯗꯕꯅꯦ꯫
ꯑꯣ ꯉꯁꯤ ꯉꯁꯤꯒꯤ ꯃꯦꯁ꯭ꯇꯇꯣ ꯀꯅꯥ ꯀꯅꯥꯔꯥ꯫
ꯉꯁꯤ ꯃꯦꯠꯁꯦ ꯖꯄꯥꯟꯒ ꯕ꯭ꯔꯥꯖꯤꯜꯅꯤ꯫
ꯑꯣ ꯑꯗꯣ ꯑꯗꯣ ꯑꯣꯏꯕꯒꯤꯅꯦꯕ ꯀꯩꯅꯣ ꯉꯁꯥꯏ ꯏꯄꯥ ꯏꯄꯥꯈꯣꯏꯗ ꯆꯠꯄꯅꯦ ꯑꯩ ꯑꯗꯣ ꯅꯨꯄꯅ ꯑꯁ ꯑ ꯉꯁꯤꯒꯤ ꯃꯦꯁꯁꯦ ꯌꯦꯡꯅꯤꯡꯕꯅꯤꯗ ꯏꯁꯥꯗꯤ ꯈꯔ ꯐꯠꯇꯕ ꯐꯠꯇꯕ ꯅꯨꯡꯉꯥꯏꯇꯕ ꯏꯁꯥ꯫ ꯅꯨꯡꯉꯥꯏꯇꯕ ꯈꯔ ꯍꯥꯏꯌꯦ꯫ ꯏꯅꯤꯡꯕꯅꯤꯗ ꯏꯁꯥ ꯅꯨꯡꯉꯥꯏꯇ꯭ꯔꯁꯨ ꯆꯠ ꯐꯦꯁꯤꯔꯥꯅ ꯈꯥꯏꯔꯒ ꯂꯩꯔꯝꯕꯅꯦ ꯉꯁꯥꯏ ꯑ ꯍꯣꯏ꯫
ꯎꯝ ꯉꯁꯤꯁꯦ ꯅꯨꯃꯤꯠ ꯈꯔꯥ ꯅꯨꯡꯉꯥꯏꯇꯕ ꯖꯥꯇꯅꯤꯀꯣ꯫
ꯎꯝ ꯅꯨꯉꯥꯏꯇ
ꯑꯩꯉꯣꯟꯗꯗꯤ ꯌꯥꯝ ꯅꯨꯡꯉꯥꯏꯗ ꯐ꯭ꯔꯥꯐ ꯁꯤ ꯐꯪꯉꯦꯗ ꯕꯤꯗꯤꯑꯣꯁꯨ ꯌꯥꯝ ꯅꯨꯡꯉꯥꯏ꯫ ꯍꯣꯏ ꯇꯥꯏꯌꯦ꯫
ꯑꯩꯒꯤ ꯑꯩꯒꯤ ꯈꯣꯟꯗꯤ ꯐꯖ_ _
ꯑ ꯍꯧꯖꯤꯛꯁꯦ ꯆꯄꯄꯦ꯫ ꯇꯥꯕ꯭ꯔꯥ ꯍ꯭ꯂꯣ ꯍ꯭ꯂꯣ ꯇꯥꯕ꯭ꯔꯣ
ꯇꯥꯌꯦ ꯇꯥꯗꯦ꯫
ꯑꯣ ꯇꯥꯔꯦ ꯇꯥꯔꯦ ꯅꯦꯒ꯭ꯔꯣꯛꯁꯦ ꯑꯗꯨꯝ ꯆꯞꯄꯒ ꯂꯩꯔꯦ ꯅꯣ ꯅꯉꯣꯟꯗꯁꯨ
ꯑꯩꯒꯤ ꯈꯣꯟꯗꯤ ꯇꯥꯕ꯭ꯔꯥ꯫
ꯇꯥꯏꯌꯦ ꯇꯥꯏꯌꯦ ꯇꯥꯏꯌꯦ ꯀꯔꯤ ꯏꯟꯁꯥꯡ ꯆꯥꯕ꯭ꯔꯥ꯫
ꯑꯩꯈꯣꯏꯗꯤ ꯎꯛꯁꯣꯏ ꯆꯥꯏ ꯅꯣꯏꯗꯤ꯫
ꯉꯁꯤꯁꯦ ꯑꯁ ꯉꯁꯤꯁꯦ ꯎꯁꯣꯏ_ _ ꯎꯁꯣꯏꯅ ꯑꯗꯨꯝ ꯆꯥꯔꯦꯗ ꯏꯟꯁꯥꯡꯁꯨ ꯁꯣꯏꯕꯣꯝ ꯆꯥꯏꯌꯦ ꯑꯗꯨꯒ_ _ ꯎꯁꯣꯏ ꯉꯁꯥꯏ ꯀꯩꯊꯦꯜꯗ ꯑꯗꯨꯗ ꯌꯣꯟꯕꯗꯣ_ _
ꯎꯝ꯫
ꯑꯗꯨ ꯂꯧ ꯑꯗꯨ ꯂꯧꯔꯒ ꯐꯨꯠꯂꯦ ꯐꯨꯠꯂꯒ ꯀꯥꯡꯉꯧꯁꯨ ꯆꯥꯏꯌꯦ ꯑꯗꯨꯒ_ _ ꯑꯃꯦꯠꯄ ꯑꯃ ꯁꯦꯝꯃꯒ ꯀꯣꯠꯂꯒꯁꯨ ꯑꯃꯨꯛꯀ ꯆꯥꯏꯌꯦ꯫ ꯑꯁ ꯎꯁꯣꯏꯒ ꯎꯁꯣꯏ ꯑ ꯎꯁꯣꯏꯒꯤ ꯃꯊꯦꯜ ꯈꯛꯇ ꯆꯥꯔꯦ
ꯑꯁꯣꯏꯒꯤ ꯃꯊꯦꯜꯅ ꯌꯥꯝꯃꯦ ꯍꯥꯏꯕꯥ
ꯎꯝ
ꯍꯥ ꯅꯣꯏ ꯑꯇꯣꯟꯕꯤꯁꯨ ꯇꯨꯝꯗ꯭ꯔꯤꯕ꯭ꯔꯣ ꯍꯧꯖꯤꯛꯐꯥꯎ
ꯇꯨꯝꯈ꯭ꯔꯦ ꯉꯁꯤꯗꯤ ꯉꯁꯤꯗꯤ ꯋꯥꯕꯖꯥꯠꯅꯤ
ꯍꯨꯝ ꯀꯥꯏ ꯆꯠꯂꯨꯕ ꯃꯥꯗꯤ ꯉꯁꯤ ꯑꯗꯨꯝ ꯂꯩꯕ꯭ꯔꯥ
ꯅꯨꯃꯤꯠ ꯅꯨꯃꯤꯠ ꯆꯨꯞꯄ ꯁꯥꯟꯅꯕ ꯆꯠꯂꯦ
ꯃꯣꯏ ꯕꯣꯕꯣꯛꯈꯣꯏꯗ ꯆꯠꯂꯝꯃꯅꯤ
ꯄꯨꯅꯤꯃꯥ
ꯑꯣ
ꯆꯠꯇꯦ ꯑꯁꯤꯗ ꯀꯩꯅꯣ ꯑꯁꯤꯗ ꯂꯩꯀꯥꯏꯒꯤꯀꯣ ꯂꯩꯀꯥꯏꯒꯤ ꯂꯩꯀꯥꯏꯒꯤ ꯃꯆꯦꯁꯤꯡꯒ ꯑꯗꯨꯝ ꯁꯥꯟꯅꯕꯅꯤ ꯑꯩꯗꯤ ꯂꯧꯕꯨꯛ ꯆꯠꯄ
ꯀꯅꯥꯒ ꯂꯧꯕꯨꯛ ꯆꯠꯄ ꯅꯊꯟꯇ
ꯅꯠꯇꯦ ꯑꯩ ꯑꯩꯒ ꯃꯄꯥꯒ ꯃꯌꯥꯝꯕꯒ
ꯑꯣ ꯑꯣ ꯑꯣ ꯃꯤ ꯑꯍꯨꯝ ꯇꯥꯔꯦ ꯑꯗꯨꯗꯤ
ꯎꯝ ꯂꯣꯏꯔꯦ ꯍꯥꯏꯕ ꯇꯥꯔꯦ ꯂꯣꯏꯕ ꯍꯥꯏꯕꯕꯨ ꯂꯣꯏ ꯂꯣꯏꯕ ꯅꯥꯏꯔꯣꯏꯗ ꯂꯧꯕꯣꯛꯛꯇꯤ
ꯍꯣ ꯍꯣꯏ ꯑꯃ ꯂꯣꯏꯔꯁꯨ ꯑꯃ ꯑꯃꯨꯛ ꯂꯩꯀꯣ
ꯍꯌꯦꯡꯁꯦ ꯍꯤꯗꯥꯛ ꯀꯥꯞꯄ ꯇꯧ ꯀꯥꯞꯄ ꯆꯠꯀꯅꯤ
ꯑꯣ
ꯃꯄꯥꯁꯦ ꯑꯗꯨ ꯑꯣꯏꯔꯒꯗꯤ ꯍꯂꯣ ꯂꯧ ꯂꯤꯡꯒꯗꯕꯗꯤ ꯀꯩꯅꯣꯗ ꯇꯔꯤꯛ ꯖꯨꯂꯥꯏ ꯇꯥꯡ ꯇꯔꯥ ꯍꯦꯜꯂꯒ ꯂꯩꯒꯅꯤꯗ
ꯎꯝ ꯎꯝ ꯑꯗꯨꯗꯤ ꯌꯥꯝ ꯀꯩꯅꯣ ꯂꯥꯞꯇ꯭ꯔꯣ
ꯌꯥꯏ ꯑꯩꯈꯣꯏ ꯂꯧꯈꯣꯟꯗꯨꯀꯣ ꯈꯔ ꯊꯦꯡ ꯈꯔ ꯊꯦꯡꯅ ꯊꯝꯃꯦꯕ ꯀꯨꯝꯁꯤꯁꯦ
ꯑꯣ ꯑꯣ ꯑꯣ ꯑꯣ
ꯅꯣꯏ
ꯅꯣꯏ ꯅꯣꯏ ꯅꯣꯏ ꯍꯩꯅꯧ ꯄꯥꯟꯕ꯭ꯔꯥ
ꯍꯩꯅꯧ ꯄꯥꯟꯗ꯭ꯔꯦꯗ ꯂꯣꯏ ꯆꯥꯊꯣꯛꯈ꯭ꯔꯦꯗ
ꯅꯣꯏ ꯑ ꯄꯥꯝꯕꯤꯒꯥ ꯑꯃꯥ ꯑꯃ ꯂꯩꯕ ꯃꯥꯜꯂꯦꯀꯣ
ꯎꯝ ꯑꯃꯥ ꯈꯛꯇꯥꯅꯦ ꯑꯃꯅꯤ
ꯎ ꯑꯣ ꯅꯍꯥꯟꯗꯣ ꯃꯥꯃꯥ ꯃꯄꯥꯇꯣꯟꯗꯣ
ꯎꯝ
ꯑꯣ ꯃꯄꯥꯇꯣꯟꯗꯣ ꯅꯣꯏꯗ ꯅꯥꯀꯨꯞꯄꯤ ꯂꯧꯕ ꯆꯠꯀꯦ ꯍꯥꯏꯔꯒ ꯍꯩꯅꯧ ꯑꯅꯤ ꯄꯨꯔꯛꯑꯦ ꯃꯥꯗꯣ
ꯎꯝ ꯑꯅꯤ ꯈꯛꯇ ꯅꯠꯇꯦ ꯃꯥꯅ ꯍꯦꯛꯄꯅꯦ ꯑꯍꯨꯝ ꯃꯥ ꯑꯍꯨꯝ ꯃꯔꯤꯔꯥ ꯍꯦꯛꯈꯤꯕꯅꯦ ꯃꯥ ꯂꯝꯕꯤꯗ ꯆꯥꯕꯒꯤ ꯑꯣꯏꯔꯣꯅꯦ
ꯍꯪꯗꯦ
ꯑꯗꯨ ꯍꯦꯛꯀꯦꯀꯣ ꯍꯥꯏꯔꯀꯣ
ꯟ ꯃꯨꯟꯕ ꯌꯥꯎꯋꯦ ꯍꯣꯏꯟ ꯑꯁ ꯌꯥꯝꯎꯕꯔ ꯈꯪꯗꯦ ꯀꯥꯕꯔ
ꯎ ꯈꯪꯗꯔꯦ ꯑꯩꯗꯤ ꯍꯦꯛꯇꯤ ꯍꯦꯛꯈꯤꯕꯅꯤ
ꯑꯣ
ꯑꯗꯨ ꯈꯔ ꯁꯤꯟ ꯁꯤꯟꯕꯅꯤꯗ ꯑꯗꯨꯗꯤ ꯑꯗꯨꯗꯣ ꯍꯦꯔꯒ ꯀꯣ ꯍꯩꯔꯒ ꯅꯨꯃꯤꯠ ꯑꯃꯒꯨꯝꯕ ꯑꯅꯤꯒꯨꯝꯕ ꯑꯗꯨꯝ ꯊꯝꯃꯗꯤꯀꯣ ꯍꯥꯎꯋꯦ ꯑꯗꯣ ꯑꯗꯨꯝ ꯊꯝꯃꯗꯤ ꯊꯣꯝꯃꯦꯕ
ꯑꯥ
ꯑꯗꯣ ꯍꯦꯛ ꯍꯦꯛꯔꯒ ꯆꯥꯕꯗꯗꯤ ꯑꯗꯨꯝ ꯌꯥꯝ ꯁꯤꯟꯕꯅꯦ ꯃꯍꯤꯛꯒꯨꯝꯕꯒꯨꯝꯕꯗꯤꯀꯣ ꯃꯍꯤꯒꯨꯝꯕꯗꯤ ꯆꯪꯗꯕꯅꯤ ꯆꯪꯕ꯭ꯔꯥ
ꯈꯪꯗꯦ ꯑꯩꯗꯤ ꯀꯥꯎꯔꯦ ꯆꯪꯕ꯭ꯔꯥ ꯆꯪꯗꯕ꯭ꯔꯥꯗ ꯆꯥꯃꯟꯕꯒꯤ ꯍꯩꯅꯧꯁꯨ
ꯅꯠꯇꯦ ꯑꯩꯈꯣꯏꯒꯤ ꯃꯍꯤꯛꯇ ꯆꯪꯗꯕꯅꯦꯕ ꯑꯩꯈꯣꯏ ꯍꯩꯅꯧꯗꯣ
ꯌꯥꯝꯅ ꯁꯤꯟꯕꯕꯨꯗꯤ ꯆꯥꯕ ꯐꯪꯉꯦ ꯑꯗꯣ ꯀꯅꯥꯒꯤꯅꯣ ꯑꯃꯨꯛ ꯀꯥꯎꯔꯦꯕ
ꯑꯥ ꯌꯥꯝ ꯁꯤꯟꯕꯅꯦ ꯑꯩꯈꯣꯏꯒꯤꯗꯣ ꯍꯦꯛ ꯍꯦꯛꯔꯒ ꯆꯥꯔꯗꯤꯀꯣ ꯁꯤꯟꯕꯅꯦ
ꯎꯝ
ꯎꯝ
ꯅꯍꯥꯟ ꯑꯩꯈꯣꯏ ꯖꯣꯕ ꯀꯥꯔꯠ ꯆꯠꯄ ꯃꯇꯝꯗ ꯀꯩꯅꯣ ꯀꯩꯅꯣꯗ ꯀꯅꯥꯅꯣ ꯑꯃꯅ ꯄꯨꯔꯛꯄꯁꯨ ꯌꯥꯝ ꯁꯤꯜꯂꯦ ꯃꯨꯜꯂꯁꯨꯀꯣ ꯌꯥꯝ ꯁꯤꯟꯕꯗꯣ ꯑꯗꯨ ꯃꯥꯜꯂꯦ ꯅꯣꯏꯒ ꯑꯗꯨꯝ ꯆꯞ ꯃꯥꯟꯅꯕ ꯃꯥꯜꯂꯦ ꯅꯣꯏꯒꯤ ꯍꯩꯅꯧꯒ ꯃꯣꯏꯒ
ꯎꯝ
ꯅꯥꯀꯨꯞꯄꯤꯗꯣ ꯌꯥꯝ ꯂꯩꯔꯤꯕ꯭ꯔꯣ ꯂꯩꯕ꯭ꯔꯥ
ꯑꯗ ꯊꯒꯅꯂꯣ
ꯑꯣ ꯇꯨꯝꯅꯤꯡꯕ ꯃꯥꯜꯂ ꯍꯦꯛ ꯋꯥꯔꯀꯞ ꯌꯦꯡꯕ ꯉꯝꯒꯗ꯭ꯔꯅꯦ ꯅꯪꯕꯨ
ꯑꯁꯤ ꯌꯦꯡꯒꯅꯤꯗ
ꯃꯝ ꯇ ꯑꯗꯨꯔꯤꯅ
ꯍꯌꯦꯡꯗꯤ ꯑꯃꯨꯛꯀꯥꯏ ꯆꯠꯊꯣꯛꯀꯗ꯭ꯔꯥ
ꯑꯩꯡꯁꯦ ꯂꯧꯖꯀꯅꯦ ꯑꯃꯨꯛꯀ
ꯑꯁ ꯌꯧꯔꯛ ꯀꯧꯋꯦ ꯑꯩꯅꯒ ꯂꯧ ꯆꯠꯄ ꯉꯝꯒꯗ꯭ꯔꯅꯦ
ꯑꯗ ꯁꯞꯅꯤꯅꯦꯈꯣꯏꯗꯤ
ꯑꯁ ꯁꯜꯀ ꯌꯦꯡꯉ ꯁꯤ ꯑꯣꯂꯧ ꯆꯠꯄ ꯇꯥꯔꯒꯗꯤ ꯑꯗꯨꯝ ꯇꯨꯝꯃꯣ ꯅꯪꯉꯅ ꯋꯥꯅꯤꯡꯉꯥꯏꯅꯦꯕ
ꯑꯗꯣ ꯂꯥꯏꯐꯇꯤ ꯑꯃꯨꯛꯀ ꯑꯃꯨꯛꯀ ꯌꯦꯡꯅꯤꯡꯕ
ꯑ ꯍꯣꯏ ꯐꯖꯕꯅꯦꯕ ꯂꯥꯏꯚꯇꯅ ꯐꯗꯤ ꯐꯖꯕꯕꯨꯗꯤ ꯐꯖꯕꯅꯦ ꯑꯩꯗꯤ ꯃꯣꯔꯅꯤꯡꯗ ꯅꯍꯥꯟ ꯃꯦꯁꯤ ꯌꯥꯎꯕ ꯅꯨꯃꯤꯠꯇ ꯌꯦꯡꯉꯦ ꯃꯣꯔꯅꯤꯡꯅꯤꯡꯗ
ꯑꯌꯨꯛꯇ ꯌꯦꯡꯉ ꯑꯩꯗꯤ
ꯎꯝ ꯅꯣꯏꯗ
ꯍꯣꯏ ꯐꯣꯟ ꯐꯣꯟꯗꯒꯤ ꯑꯗꯨꯝ ꯀꯅꯦꯛ ꯇꯧꯕ ꯇꯤꯚꯤꯗ
ꯑꯣ ꯐꯥꯏꯩꯅ ꯑꯗꯨꯗꯤ
ꯎꯝ ꯅꯦꯠꯄꯦꯛꯇꯣ ꯑꯟꯂꯤꯃꯤꯇꯦꯠ ꯍꯥꯞꯄꯒ ꯇꯧꯕꯅꯦ
ꯑꯣ ꯑꯁ
ꯑꯩꯈꯣꯏꯗꯤ ꯃꯦꯁꯤ ꯐꯦꯟ ꯑꯅꯤ ꯂꯩꯍꯦ ꯃꯥꯒꯤ ꯄꯨꯄꯨꯗꯨꯅ ꯔꯣꯅꯦꯜꯗꯣ ꯑꯃꯅ ꯃꯄꯥꯅ ꯃꯦꯁꯤ
ꯑꯣ
ꯑꯦ ꯃꯦꯁꯤ ꯐꯦꯟ ꯑꯃ ꯀꯩꯅꯣ ꯔꯣꯅꯦꯜꯗꯣ ꯐ ꯐꯦꯟ ꯑꯃ ꯑꯅꯤ ꯑꯅꯤ ꯂꯩ ꯑꯩꯈꯣꯏꯗ
ꯐ꯭ꯔꯦꯛꯁꯟ ꯑꯅꯤꯅꯦꯕꯀꯣ
ꯑ
ꯎꯝ ꯑꯩꯗꯤ ꯗꯣꯅꯣꯗꯣ ꯄꯥꯝꯗꯦꯗ
ꯎ ꯍ ꯑꯩꯁꯨ
ꯑꯣ ꯑꯃ ꯃꯁꯤꯦꯁꯤꯅꯗꯤ ꯍꯦꯜꯂꯦꯗ ꯍꯥꯏꯕꯁꯨ
ꯍꯣꯏ ꯍꯥꯥ
ꯍꯌꯦꯡꯗꯤ ꯅꯪ ꯀꯗꯥꯏ ꯆꯥꯒꯅꯤꯉ
ꯑꯁ ꯍꯌꯦꯡꯗꯤ ꯂꯩꯒꯅꯤꯗ ꯑꯁ ꯄꯣꯊꯥꯔꯒꯦ ꯋꯥꯔꯦ ꯆꯠꯃꯟꯕꯁꯤꯅ ꯖꯣꯕ ꯀꯥꯔ ꯖꯣꯕ ꯀꯥꯔꯗ ꯆꯠꯄ ꯃꯇꯝꯗꯒꯤꯀꯣ ꯑꯩꯒꯤ
ꯎꯝ
ꯊꯕꯛ ꯁꯨꯗꯔꯗꯨ ꯑꯗꯨꯕꯤꯔ ꯆꯕꯗꯨ
ꯎꯝ
ꯄꯣꯊꯥꯔꯒꯦ ꯍꯌꯦꯡꯗꯤ ꯍꯪꯆꯤꯠꯅ ꯑꯃꯨꯛ ꯊꯣꯛꯀꯅꯤ
ꯎꯝ ꯍꯟꯗꯛꯁꯦ ꯅꯨꯡꯁꯥꯁꯨ ꯐꯖꯅ ꯊꯣꯛꯇꯦ
ꯎꯝ ꯉꯁꯤꯗꯤ ꯈꯔ ꯊꯣꯛꯑꯦꯅ
ꯉ ꯊꯣꯛꯄꯗꯨ ꯑꯩꯗꯤ ꯂꯧꯕꯨꯛꯇ ꯂꯩꯕꯅꯤꯅꯀꯣ ꯐꯧꯁꯨ ꯐꯧꯗꯣꯛ ꯐꯥꯎꯗꯣꯛꯇꯔꯤꯕ
ꯑꯥ ꯃꯣꯏꯅꯤ ꯐꯖꯅ ꯉꯥꯏꯕ ꯃꯥꯜꯂꯦꯍꯦ ꯃꯤꯁꯤꯡꯗꯣ
ꯑ ꯑꯉꯥꯡꯗꯤ ꯇꯨꯝꯈ꯭ꯔꯕ꯭ꯔꯣ
ꯇꯨꯝꯈ꯭ꯔꯦ ꯅ ꯉꯁꯥꯏ ꯑꯩꯅ ꯇꯨꯝꯈ꯭ꯔꯕꯅꯤ
ꯎꯝ ꯎꯡꯀꯦ ꯑꯗ ꯍꯒꯀꯅꯤ ꯑꯃꯣ
ꯃꯥ ꯀꯣ ꯃꯔꯛ ꯃꯔꯛꯇ ꯃꯔꯤ ꯃꯈꯥꯏꯗ ꯃꯉꯥꯗ ꯑꯗꯨꯝ ꯍꯧꯒꯠꯄꯅꯦ ꯃꯔꯤ ꯃꯈꯥꯏꯗ ꯍꯧꯒꯠꯂꯒ ꯀꯣ ꯑꯃꯨꯛ ꯑꯃꯨꯛ ꯃꯉꯥ ꯃꯈꯥꯏꯗꯒꯨꯝꯕ ꯑꯃꯨꯛ ꯇꯨꯝꯕ ꯃꯉꯥꯗ ꯍꯧ ꯍꯧꯒꯜꯂꯒ ꯑꯃꯨꯛ ꯄꯨꯡ ꯇꯔꯨꯛꯇ ꯇꯨꯝꯕ ꯒ꯭ꯌꯥꯟ ꯇꯥꯗꯦ ꯃꯥꯒꯤꯁꯦ ꯌꯥꯝ ꯇꯨꯝꯅꯤꯡꯕ ꯃꯇꯝꯗ ꯑꯃꯨꯛ ꯍꯧꯥꯎꯒꯠꯀꯅꯦꯕ ꯑꯌꯨꯛꯇ
ꯎꯝ
ꯅꯣꯏ ꯀꯩꯅꯣꯗꯣ ꯅꯣꯏ ꯂꯩꯀꯥꯏꯗ ꯑꯃ ꯂꯩꯕꯗꯣ ꯀꯩꯅꯣ ꯑꯣꯖꯤ ꯅꯨ ꯅꯨꯄꯥ ꯀꯩꯅꯣ ꯃꯆꯥꯅꯨꯄꯤꯒꯤ ꯃꯤꯡ ꯀꯥꯎꯔꯦ ꯑꯗꯨꯗꯣ ꯅꯍꯥꯟ ꯑꯩ ꯄꯥꯎ ꯐꯥꯎ ꯑꯩ ꯄꯥꯎ ꯐꯥꯎꯅꯩꯌꯦ ꯑꯗꯨ ꯑꯁ ꯋꯥ ꯉꯥꯡꯕ ꯌꯥꯝ ꯍꯥꯏꯩꯔꯝꯃꯤꯍꯦ ꯃꯥꯗꯤ
ꯑꯣ ꯍꯥꯏꯔꯦ
ꯏꯀꯥꯏ ꯑꯃꯗꯣ ꯈꯪꯕ꯭ꯔꯥ
ꯎ
ꯀꯣꯅꯔꯗ ꯂꯩ ꯑꯣ ꯃꯈꯥꯗ ꯅꯠꯇꯕ ꯑꯥꯗ
ꯑꯣ
ꯊ꯭ꯔꯤ ꯊ꯭ꯔꯤ ꯃꯄꯥꯗꯣ
ꯑꯥ
ꯉꯔꯥꯡꯗꯣ ꯑꯩ ꯃꯥꯒ ꯋꯥꯔꯤ ꯁꯥꯏꯌꯦ ꯑꯩꯗꯤ ꯃꯥꯒꯤ ꯅꯨꯄꯤꯅꯦꯅ ꯈꯟꯕꯀꯣ ꯀꯩꯅꯣ ꯋꯥꯔꯤ ꯁꯥꯕ ꯍꯥꯏꯕꯗꯤ ꯋꯥꯆꯦꯞꯇ ꯑꯃꯨꯛ ꯇꯦꯛꯁ ꯁꯥꯕ ꯑꯩꯗꯤ ꯃꯥꯒꯤ ꯅꯨꯄꯤꯅꯤꯅ ꯈꯟꯕ ꯑꯗꯨꯝ ꯍꯣꯏ ꯄꯥꯎ ꯍꯥꯎꯠꯅꯁꯤꯀꯣ ꯍꯥꯏꯔꯒ ꯃꯥꯅ ꯀꯣꯜ ꯇꯧꯔꯛꯄ ꯑꯩꯅ ꯄꯥꯏꯈꯠꯂꯒ ꯑꯁ ꯑꯩꯗꯤ ꯅꯪꯒꯤ ꯅꯨꯄꯤꯅꯦ ꯈꯜꯂꯨꯕꯅꯦ ꯀꯔꯤ ꯅꯪ ꯑꯣꯏꯔꯅꯦ ꯅꯪ ꯅ ꯀꯩ ꯑꯣꯏꯕꯅꯤꯁꯤꯦ ꯑꯗꯨꯒ ꯃꯥꯗꯤꯀꯣ ꯋꯥ ꯉꯥꯡꯕ ꯌꯥꯝ ꯍꯩꯔꯝꯃꯤ ꯑꯗꯨꯒ ꯃꯔꯛ ꯃꯔꯛꯇ ꯃꯣꯏꯁꯦ ꯅꯝꯕꯔꯗꯣ ꯃꯥꯒꯤ ꯅꯨꯄꯤꯁꯨ ꯄꯥꯏ ꯃꯥꯜꯂꯦꯕ ꯑꯗꯨ
ꯍ ꯍꯣꯏ ꯃꯥꯒꯤ ꯅꯨꯄꯤ ꯃꯥꯒꯤ ꯅꯨꯄꯤꯒꯤ ꯃꯤꯡꯗꯣ ꯑꯩꯅ ꯑꯗꯨꯝ ꯁꯦꯚ ꯇꯧꯕꯅꯤ ꯑꯗꯨꯒ ꯐꯣ ꯄꯥꯕꯅ ꯑꯃ ꯄ ꯑꯗꯣ ꯑꯩꯁꯨ ꯑꯁꯤꯗ
ꯍꯥꯥ
ꯑꯁ ꯃꯥ ꯑꯩꯗꯤ ꯃꯥꯒꯤ ꯅꯨꯄꯤꯔꯥ ꯍꯥꯏꯕꯅꯦꯕ ꯌꯥꯎꯕꯗꯣ ꯒ꯭ꯔꯨꯞꯨꯞꯇ ꯃꯥꯒꯤꯦ ꯅꯨꯄꯥ ꯑꯔꯝ
ꯑꯩ ꯅꯪ ꯄꯣꯛ ꯐꯣꯅ ꯑꯁꯨ ꯀꯨꯏꯔꯦꯅ ꯑꯩ ꯐꯥꯎꯗꯅꯤꯡꯉꯦꯅ ꯇꯧꯕꯅꯦꯕ ꯑꯩꯗꯤꯀꯣ ꯑꯗꯨꯒ ꯀꯩꯅꯣ ꯃꯥ ꯑꯣꯏꯔꯝꯕ ꯖꯥꯠꯅꯤꯍ
ꯎꯝꯍꯝ
ꯅꯣꯡ ꯑꯗꯨꯒꯤ ꯅꯨꯃꯤꯠꯇ ꯅꯣꯛꯅꯤꯡꯕꯅ ꯍ ꯋꯥ ꯉꯥꯡꯁꯨ ꯌꯥꯝ ꯍꯩꯌꯦ ꯃꯥꯗꯤ
ꯑꯣ ꯍꯔꯝꯒꯅꯤ
ꯃꯥꯒꯤ ꯅꯨꯄꯤꯗꯒꯤ ꯍꯦꯟꯅ ꯍꯥꯏꯔꯦꯍꯦ
ꯎꯝ ꯅꯃꯥꯟꯅꯕꯤꯈꯣꯏ ꯑꯥꯗ ꯂꯩꯕꯗꯨꯗꯤ ꯐꯥꯎꯅꯕ꯭ꯔꯥ
ꯑꯁ ꯥꯎ ꯐꯣꯟꯣꯟꯗ꯭ꯔꯗ ꯃꯣꯏꯁꯨ ꯊꯕꯛ ꯂꯣꯏꯅꯦ ꯃꯥꯜꯂꯦ ꯃꯁꯥ ꯃꯁꯥꯒꯤ ꯊꯕꯛ ꯑꯩ ꯅꯪꯔꯗꯤ ꯑꯃꯨꯛ ꯃꯣꯏꯅ ꯅꯪꯗꯦ ꯑꯩꯅ ꯅꯪꯉꯑꯗꯤ ꯑꯃꯨꯛ ꯃꯣꯏꯅ ꯑꯁ ꯅꯪꯗꯦ ꯃꯣꯏꯅ ꯅꯪꯉꯗꯤ ꯑꯩꯁꯨ ꯅꯪꯗꯕ ꯑꯗꯨꯒꯤ ꯃꯇꯝ ꯄꯥꯎ ꯍꯥꯎꯅꯅꯤꯡꯉꯥꯏ ꯂꯩꯇꯦ
ꯎꯝ ꯃꯣꯏꯗꯤ ꯀꯔꯝ ꯀꯔꯝ ꯇꯧꯔꯒ ꯂꯩꯏꯕ ꯖꯥꯠꯕ
ꯈꯪꯗꯦ ꯅꯨꯡꯉꯥꯏꯔꯤꯕ꯭ꯔꯥ ꯈꯪꯗꯦ ꯄꯥꯎꯁꯨ ꯐꯥꯎꯅꯗꯕ ꯀꯨꯏꯔꯦ ꯃꯣꯏꯕꯨꯁꯨ ꯑꯁ ꯍꯌꯦꯡ ꯍꯌꯦꯡꯁꯨ ꯑꯃꯨꯛ ꯆꯠꯀꯅꯦꯕꯀꯣ
ꯑꯥꯎ ꯎꯝ ꯉꯁꯤꯁꯨ ꯆꯠꯂꯦ ꯌꯥꯝ ꯋꯥꯕꯗꯤ ꯅꯗꯤꯗ ꯊꯕ ꯀꯗꯤꯤ ꯑꯗꯨ ꯑꯣꯏꯔꯁꯨ ꯑ ꯅꯨꯃꯤꯠ ꯆꯨꯞꯄ ꯑꯗꯨꯝ ꯆꯠꯈ꯭ꯔꯦ ꯅꯣꯡ ꯆꯨꯔꯛꯏꯅꯀꯣ ꯉꯁꯥꯏ ꯑꯗꯨꯗꯒꯤ ꯍꯜꯂꯛꯄꯅꯦ
ꯑꯣ ꯅꯪꯁꯨ ꯍꯣꯏ ꯑꯗꯨꯗꯤ ꯊꯦꯡꯅ ꯍꯜꯂꯛꯑꯣꯏꯗ
ꯊꯕꯛꯇꯤꯀꯣ ꯂꯦꯞꯅꯤꯡꯉꯥꯏ ꯂꯩꯇꯦꯀꯣ ꯑꯃ ꯑꯃꯨꯛ ꯑꯗꯨꯝ ꯂꯩ ꯑꯩꯒꯤ ꯏꯪꯈꯣꯟꯜꯗꯨꯁꯨ ꯀꯣ
ꯎꯝ
ꯏ ꯀꯩꯅꯣ ꯅꯅꯥꯀꯨꯞꯄꯤꯒꯤ ꯏ ꯐꯣꯟꯗ ꯑꯗꯨꯁꯨ ꯑꯗꯨꯁꯨ ꯁꯦꯡꯗꯣꯛꯅꯤꯡꯉꯥꯏ ꯂꯩꯔꯕꯅꯤ ꯑꯗ ꯔꯇꯦꯅ ꯑꯃꯅ ꯀꯩꯅꯣ ꯄꯥꯟꯒꯤ ꯂꯧ ꯃꯆꯥ ꯇꯧꯕꯗꯣ
ꯎꯝ
ꯄꯥꯟ ꯄꯥꯟ ꯈꯪꯉꯤꯀꯣ ꯈꯪꯕ꯭ꯔꯥ ꯄꯥꯟ ꯏꯟꯁꯥꯡ ꯆꯕ ꯅꯅꯤ ꯃꯄꯥꯟꯗꯣ ꯑꯗꯨꯗꯣ ꯈꯔ ꯈꯔ ꯊꯥꯏꯅ ꯑꯩ ꯑꯗꯨꯁꯨ ꯑꯃꯨꯛꯀ ꯁꯦꯡꯅꯤꯡꯉꯥꯏꯔꯕ ꯂꯩꯔꯦ
ꯎꯝ ꯕ꯭ꯔꯣꯏꯂꯔꯗꯤ ꯂꯣꯏꯗꯕ꯭ꯔꯣ ꯍꯧꯖꯤꯛꯀꯥꯟꯗꯤ
ꯍꯥꯥ
ꯕ꯭ꯔꯣꯏꯂꯔꯗꯤ
ꯂꯣ ꯏꯗꯔꯦꯖꯥꯁꯦ
ꯑꯣ ꯕ꯭ꯔꯣꯏꯂꯔꯒꯤ ꯋꯥ ꯍꯥꯏꯔꯒ ꯀꯔꯤꯅꯣ ꯑꯃ ꯅꯤꯡꯁꯤꯡꯉꯤꯍꯦ ꯑꯃ ꯉꯔꯥꯡ ꯋꯥꯔꯤ ꯁꯥꯕꯗꯣꯈ ꯅꯣꯏ ꯃꯥ ꯃꯥ ꯃꯥꯁꯦ ꯑꯩꯈꯣꯏꯗ ꯀꯩꯅꯣ ꯂꯩꯌꯦ ꯑꯣꯛ ꯑꯣꯛ ꯂꯩꯀꯣ ꯂꯩꯅꯤꯡꯔꯗꯤ ꯍꯥꯏꯕꯅꯦ ꯃꯥꯅ ꯑꯩꯅ ꯄꯩꯁꯥ ꯂꯩꯇꯦ ꯍꯥꯏꯕ
ꯀꯅꯥꯅ ꯍꯥꯏꯕ
ꯊꯨꯏ ꯊꯨꯏ ꯃꯄꯥꯗꯣ ꯀꯩ ꯊꯥꯗꯔ ꯐꯪꯒꯅꯤ ꯍꯥꯏꯕꯅꯦ ꯃꯥꯅ ꯀꯥꯎꯔꯦ ꯑꯩ ꯂꯩꯕ ꯃꯥꯜꯂꯦ ꯑꯣꯛ ꯃꯆꯥ ꯅꯥꯀꯨꯞꯄꯤꯗꯣ ꯑꯥ ꯄꯤꯛꯄꯁꯨ ꯂꯩꯕꯅꯦ ꯄꯤꯛꯄꯅ ꯍꯦꯟꯅ ꯍꯥꯎꯋꯤꯗꯤ ꯍꯥꯏꯕꯅꯦ
ꯂ ꯀꯨꯞꯄꯤ
ꯑꯗꯣ ꯅꯣꯏꯒꯤꯗꯣ ꯆꯥꯎꯋꯦ ꯍꯥꯏꯌꯦ ꯃꯣꯏꯅ ꯍꯥꯏꯕꯅꯤ ꯑꯩꯗꯤ ꯈꯪꯗꯦꯀꯣ ꯃꯅꯦꯅ ꯍꯥꯏꯕ ꯃꯅꯦ ꯀꯨꯞꯄꯤ ꯌꯥꯝ ꯆꯥꯕꯅꯦꯕ ꯑꯗꯣ ꯑꯣ ꯑꯁꯤꯗꯤ ꯑꯆꯧꯕꯒꯤ
ꯑꯗꯣ ꯑꯩꯅ ꯌꯥꯝ ꯐꯖꯅ ꯁꯦꯝꯃꯒ ꯁꯦꯝꯕꯤꯗ꯭ꯔꯗꯤ ꯃꯅꯥꯁꯦ ꯑꯗꯨꯝ ꯄꯤꯛꯑꯦ ꯑꯗꯣ ꯑꯩꯅ ꯑꯗꯨꯝ ꯁꯦꯡꯕꯤꯔꯒ ꯀꯔꯤ ꯀꯔꯤ ꯁꯦꯕꯥ ꯇꯧꯕꯤꯔꯗꯤꯀꯣ ꯑꯗꯨꯝ ꯆꯥꯎꯋꯦ ꯃꯅꯥꯁꯦ ꯁꯁꯨꯃꯥꯏꯅ ꯇꯧꯕꯅꯤ ꯑꯗꯣ ꯎꯝ ꯃꯥꯒꯤ ꯃ ꯈꯜ ꯂꯩꯌꯦ ꯍꯥꯏꯕꯗꯨꯗꯤ ꯈꯪꯗꯦ ꯑꯩ
ꯑꯩꯁꯨ ꯈꯪꯗꯕ ꯃꯥꯅꯗꯤ ꯍꯥꯏꯕ ꯃꯈꯜ ꯂꯩꯕꯅꯦ ꯁꯤ ꯑ ꯑꯄꯤꯛꯄꯗꯨꯅꯍꯥꯎꯕꯅꯦ ꯍꯥꯏꯌꯦ ꯃꯥꯅ ꯍꯥꯏꯕ
ꯑꯥ ꯌꯦꯟꯊꯤꯒꯨꯝꯕ ꯁꯟꯊꯤꯒꯨꯝꯕ ꯍꯥꯞꯄꯒꯀꯣ ꯁꯦꯕꯥ ꯇꯧꯕꯤꯔꯗꯤ ꯑꯗꯨꯝ ꯆꯥꯎꯋꯦ ꯐꯩꯌꯦ ꯅꯠꯇ꯭ꯔꯗꯤ ꯑꯗꯨꯝ ꯄꯤꯛꯑꯦ
ꯎꯝ ꯑꯩꯗꯤ ꯃꯈꯜ ꯂꯩ ꯍꯥꯏꯕꯁꯦ ꯈꯪꯗꯦꯍꯦ ꯈꯪꯍꯧꯗꯦ ꯃꯣꯏꯅ ꯍꯥꯏꯕꯅ‌ꯦ
ꯎꯝ ꯎꯝ
ꯃꯍꯥꯎꯁꯨ ꯇꯣꯡꯉꯥꯟꯕ ꯃꯥꯜꯂꯦꯗ ꯃꯣꯏꯅ ꯍꯥꯏꯕꯗꯨ ꯑꯍꯥꯟ ꯑꯈꫭꯏ ꯃꯥꯥ ꯕꯨꯕꯣꯛ ꯇꯥꯕ꯭ꯔꯥ ꯇꯥꯏ ꯇꯥꯏ
ꯑꯥ
ꯎꯝ ꯃꯥꯒꯤ ꯕꯣꯕꯣꯛ ꯈꯣꯏ ꯇꯨꯝꯈ꯭ꯔꯦ ꯑꯣ
ꯑꯥ
ꯇꯣꯉꯥꯟꯕ ꯑꯣꯏꯔꯝꯒꯅꯤ ꯍꯥꯏꯕ
ꯑꯥ
ꯎꯝ ꯃꯄꯥꯗꯣ ꯃꯈꯥ ꯀꯨꯝꯈꯤꯌ‌ꯦ ꯃꯥ ꯑꯦꯛꯖꯤꯀ꯭ꯌꯨꯇꯤꯕ ꯑꯣꯏꯕꯒꯤ
ꯑꯣ ꯃꯤꯇꯤꯡ ꯂꯩꯕ꯭ꯔꯥ
ꯃꯤꯇꯤꯡꯕꯨꯗꯤ ꯈꯪꯗꯦ ꯂꯩꯕ꯭ꯔꯥ ꯂꯩꯇꯕ꯭ꯔꯥ ꯀꯧꯕꯒꯤ ꯆꯠꯈꯤꯕꯅꯦ
ꯑꯣ
ꯎꯝ ꯉꯟꯅꯥ ꯊꯣꯛ ꯎꯝ ꯉꯟꯅꯥ ꯂꯥꯛꯒꯅꯤꯗꯤ ꯍꯥꯌꯦꯅꯦ ꯑꯩ ꯀꯩꯅꯣ ꯇꯧꯅꯤꯡꯉꯥꯏ ꯂꯩꯔꯛꯄ ꯃꯥꯒꯤ ꯐꯣꯟꯗ
ꯎꯝ
ꯑꯁ ꯉꯝꯃꯔꯣꯏ ꯑꯗꯨꯕꯨ ꯇꯨꯝꯅꯤꯡꯕꯒꯤ
ꯎꯝ
ꯄꯨꯡ ꯃꯥꯄꯜ ꯇꯥꯔꯦꯕꯀꯣ ꯉꯝꯃꯔꯣꯏ ꯑꯩ ꯄꯨꯡ ꯇꯔꯥꯗ ꯇꯨꯝꯃꯗꯤ ꯑꯁ ꯇꯨꯝꯕ ꯄꯦꯟꯗꯕꯅꯤꯗ
ꯑꯩꯗꯤ ꯉꯁꯤꯁꯦ ꯕꯥꯔꯣ ꯃꯈꯥꯏ ꯍꯦꯜꯂꯒ ꯇꯨꯝꯒꯗꯕꯅꯤ
ꯑꯁ ꯂꯣꯏꯔꯦ ꯉꯝꯃꯔꯣꯏ ꯑꯗꯨꯒꯨꯝꯕꯗꯤ ꯑꯁ ꯉꯔꯥꯡ ꯉꯔꯥꯡꯗꯤ ꯉꯟꯅ ꯇꯨꯝꯃꯤ ꯑꯩꯗꯤ ꯀꯣꯛꯁꯨ ꯈꯔ ꯆꯤꯛꯄꯒꯤ ꯑꯁ ꯄꯨꯡ ꯄꯨꯡ ꯇꯔꯨꯛ ꯇꯔꯦꯠ ꯇꯔꯦꯠꯇ ꯇꯨꯝꯕꯅꯦ ꯑꯩ ꯇꯔꯦꯠ ꯃꯈꯥꯏꯗꯔ ꯈꯪꯗꯦ ꯑꯁ ꯇꯨꯝꯃꯒ ꯍꯧꯒꯠꯇ꯭ꯔꯦ
ꯑꯌꯨꯛ ꯍꯧꯒꯠꯇ꯭ꯔꯦ ꯍꯥꯏꯕ
ꯑꯌꯨꯛ ꯑꯌꯨꯛꯇꯗꯤ ꯐꯣꯔ ꯊꯥꯔꯇꯤꯗ ꯄꯨꯡ ꯃꯔꯤ ꯃꯈꯥꯏꯗ ꯍꯧꯒꯠꯂꯦ ꯑꯃꯨꯛ ꯑꯉꯥꯡ ꯀꯩꯅꯣ ꯑꯉꯥꯡꯒ ꯑꯃꯨꯛ ꯊꯤ ꯐꯥꯏꯕ ꯃꯥꯁꯦ ꯑꯗꯨꯝ ꯊꯤ ꯐꯥꯏꯕꯅꯦꯕ ꯐꯣꯔ ꯊꯥꯔꯇꯤꯗꯒꯨꯝꯕ ꯄꯨꯡ ꯑꯃꯗꯒꯨꯝꯕ ꯀꯩꯅꯣ ꯕꯥꯔꯣ ꯃꯈꯥꯏꯗ ꯑꯗꯨꯝ ꯃꯥꯁꯦ ꯊꯤ ꯐꯥꯏꯕꯅꯦ ꯍꯧꯖꯤꯛꯀꯥꯟꯁꯦ ꯀꯔꯤꯒꯤ
ꯃꯥꯒꯤ ꯀꯩꯅꯣꯗꫭ ꯑꯗꯨ ꯊꯤ ꯐꯥꯏꯅꯤꯡꯉꯥꯏ ꯀꯔꯤꯅꯣ ꯑꯃꯗꯣ ꯂꯩꯕꯤꯕ ꯌꯥꯏꯅ
ꯑꯣ ꯂꯩꯕꯤꯌꯦ
ꯉꯗꯣ ꯐꯝꯍꯜꯂꯒ ꯐꯥꯏꯍꯟꯗꯦ
ꯎꯝ ꯃꯥꯗꯣ ꯐꯝꯍꯟꯗ꯭ꯔꯤꯉꯩꯗ ꯑꯗꯨꯝ ꯗꯏꯚꯔꯗ ꯐꯥꯏ ꯐꯥꯏꯕꯅꯦ ꯈꯪꯗꯕꯒꯤ ꯑꯩꯈꯣꯏꯁꯨ ꯃꯥꯗꯤ ꯇꯨꯝ ꯇꯨꯝꯃꯒ ꯑꯗꯨꯝ ꯐꯥꯏꯕꯅꯦꯕ
ꯎꯝ
ꯑꯗꯨꯒꯤ ꯃꯅꯝꯗꯣ ꯊꯣꯛꯑꯗꯤ ꯑꯩꯈꯣꯏꯅ ꯑꯃꯨꯛ ꯈꯪꯕ ꯃꯔꯛ ꯃꯔꯛ ꯇꯗꯤ ꯈꯪꯈ꯭ꯔꯦ ꯈꯪꯉꯦ ꯃꯥ ꯀꯥꯞꯄꯒꯨꯝꯕ ꯍꯧꯔꯅꯤꯀꯣ
ꯑꯣ ꯃꯇꯨꯗꯤ ꯈꯪꯗꯕ ꯐꯥꯏꯔꯗꯤꯀꯣ ꯑꯃꯨꯛ ꯑꯗꯨꯝ ꯑꯥ ꯋꯥꯗꯣ ꯄꯣꯖꯤꯁꯟꯗꯣ ꯆꯦꯟꯖ ꯇꯧꯔꯒ ꯂꯩꯔꯝꯅꯦ ꯑ ꯑ ꯑ ꯇꯧꯔꯒꯀꯣ
ꯎꯝ ꯍꯥꯏꯕꯅꯦꯅꯦ ꯑꯉꯥꯡꯁꯤꯡ ꯑꯉꯥꯡꯁꯤꯡꯁꯨ ꯀꯣ
ꯑꯣ
ꯁꯤꯡꯕꯅꯤꯅꯦ
ꯑꯍꯥ ꯑꯁ ꯅꯣꯏꯗ ꯌꯦꯟ ꯌꯥꯝ ꯂꯩ ꯃꯥꯜꯂꯦꯍꯦ ꯂꯣꯀꯦꯜꯒꯤꯗꯣ
ꯂꯩꯇꯦꯗ ꯂꯧꯒꯤꯀꯣ ꯂꯧ ꯃꯇꯝꯗꯒꯤ ꯈꯛ ꯄꯅꯤꯅꯦ ꯈꯥꯛꯄ
ꯑꯣ ꯑꯣ ꯑꯣ ꯀꯩꯅꯣꯅ ꯍꯥꯏꯕꯅꯤꯗ ꯏꯃꯥꯅ ꯍꯥꯏꯕꯟꯗ ꯍꯧꯖꯤꯛꯀꯥꯟꯗꯤ ꯑꯁ ꯅꯆꯦꯁꯤꯡꯗꯤ ꯌꯦꯟ ꯌꯥꯝ ꯂꯩꯑꯥ ꯃꯥꯜꯂꯦ ꯍꯥꯏ ꯃꯅꯥ
ꯅꯆꯦ ꯑꯃꯗꯣ ꯌꯦꯟ ꯂꯩꯕꯃꯥ ꯑꯩꯅ ꯍꯪꯕꯀꯣ ꯏꯃꯥꯗ ꯑꯣ ꯌꯦꯟ ꯅꯪꯉꯣꯟꯗ ꯑꯩꯅ ꯏꯃꯥꯗ ꯍꯪꯕ ꯌꯦꯟ ꯑꯆꯧꯕ ꯂꯩꯕ꯭ꯔꯥ ꯍꯥꯏꯔꯒ ꯑꯃ ꯑꯁ ꯂꯩꯇꯦꯗ ꯅꯆꯦ ꯑꯩꯈꯣꯏꯗꯗꯤ ꯌꯥꯝ ꯂꯩꯌꯦ ꯃꯥꯗꯤ ꯍꯧꯖꯤꯛ ꯑꯗꯤ ꯌꯥꯝ ꯂꯩꯕ ꯃꯥꯂꯦ ꯍꯥꯏ ꯑꯩꯈꯣꯏꯗꯁꯨ ꯌꯥꯝ ꯌꯥꯝꯗꯤ ꯂꯩ ꯑꯗꯨꯕꯨ ꯑꯃꯗꯤ ꯃꯥꯡꯈ꯭ꯔꯕ ꯃꯃꯥꯗꯣ
ꯑꯣ
ꯑꯆꯥꯎ ꯑꯆꯥꯎꯕꯤꯗꯣ ꯃꯥꯟ ꯃꯥꯡꯈ꯭ꯔꯦ ꯀꯔꯤ ꯀꯔꯝꯃꯥꯏꯔ ꯈꯪꯗꯦ
ꯑꯩꯒꯤꯁꯨ ꯀꯩꯅꯣꯅꯤꯅꯦ ꯑ ꯆꯥꯎꯕꯁꯦꯀꯣ ꯑꯥ ꯃꯔꯤ ꯃꯉꯥ ꯈꯛꯇ ꯂꯩꯌꯦꯕ ꯑꯗꯨ ꯂꯧꯒꯤ ꯈꯥꯛꯇꯒ ꯂꯩꯕ ꯑꯗꯨ ꯑꯇꯣꯞꯄꯗꯤ ꯂꯣꯏꯅ ꯄꯤꯛꯄꯀꯣ
ꯑꯥ
ꯄꯤꯛꯄ ꯑꯄꯤꯛꯄ ꯄꯥꯔꯇꯤꯗꯤ ꯇꯔꯥ ꯍꯦꯟꯅ ꯑꯗꯨꯝ ꯂꯩꯌꯦꯀꯣ ꯑꯗꯨ ꯆꯥꯎ ꯕꯗꯤ ꯂꯧꯕꯨꯛ ꯃꯠ ꯇꯝꯒꯦ ꯍꯥꯏꯅꯀꯣ ꯈꯥꯛꯑꯒ ꯂꯩ
ꯑꯧ ꯈꯣꯏꯁꯨ ꯇꯔꯥꯁꯨ ꯇꯔꯥꯗꯤ ꯍꯦꯟꯗꯤ ꯍꯦꯜꯂꯦ ꯑꯩꯈꯣꯏꯁꯨ ꯀꯩꯅꯣ ꯄꯤꯛꯄ ꯖꯥꯗꯣ ꯑꯗꯣ ꯅꯣꯏ ꯗ ꯂꯩꯕ ꯀꯩꯅꯣ ꯌꯥꯝ ꯀꯪꯕꯗꯣ ꯑꯗꯨꯣ ꯃꯃꯤꯡ ꯀꯩ ꯍꯥꯏ ꯍꯥꯏꯕ ꯈꯨꯃꯥꯟ ꯍꯥꯏꯕꯅꯤꯀꯣ ꯈꯨꯃꯥꯟ
ꯑ ꯈꯪꯗꯦ ꯑꯥ ꯀꯣ ꯀꯣꯃꯥꯟ ꯍꯥꯏꯕ꯭ꯔꯥ ꯀꯔꯤ ꯍꯥꯏꯕ꯭ꯔꯥ ꯈꯪꯗꯦ
ꯑꯧ ꯑꯗꯨ ꯑꯗꯨꯒꯤ ꯑꯗꯨꯒꯤꯗꯣ ꯅꯣꯏ ꯅꯣꯏꯗ ꯂꯩꯔꯒ ꯑꯃꯨꯛ ꯂꯣꯏꯈ꯭ꯔꯥꯁꯤ꯭ꯔꯥ ꯈꯪꯗꯦꯗ ꯑꯃꯒꯨꯝꯕꯀꯣ ꯅꯨꯄꯥ
ꯀꯥꯡꯉꯦ ꯀꯥꯡꯕꯕꯨꯗꯤ ꯑꯗꯨꯗꯤ
ꯍꯥꯥ
ꯀꯪ ꯀꯪ ꯀꯪꯉꯦ
ꯑꯣ ꯀꯪꯉꯝꯅꯤ ꯍꯣꯏ ꯃꯣꯏ
ꯀꯥꯡꯕꯕꯨꯗꯤ ꯀꯪꯉꯦ ꯑꯗꯨꯀꯣ
ꯑꯥ ꯍꯨꯝ ꯗꯦꯠ ꯇꯦꯟꯗ ꯑꯃꯨꯛ ꯂꯧꯅꯤꯡꯉꯅꯤ ꯑꯃꯨꯛ ꯑꯩ ꯗꯦꯠ ꯇꯦꯟꯗ ꯂꯣꯏꯔꯒ ꯑꯥ ꯅꯨꯃꯤꯠ ꯑꯃꯈꯛꯇ ꯂꯩꯒꯅꯤꯀꯣ ꯇꯥꯕ꯭ꯔ
ꯑꯁꯦ ꯅꯨꯡꯉꯥꯏꯇꯦꯀꯣ
ꯑꯁ ꯑꯩꯉꯣꯟꯗꯗꯤ ꯇꯥꯏꯌꯦ ꯇꯗꯕ꯭ꯔꯥ
ꯍꯂꯣ
ꯇꯥꯕ꯭ꯔꯥ ꯎꯝ ꯇꯥꯏꯌꯦ
ꯎꯝ ꯗꯦ ꯇꯦꯟ ꯗꯦꯠ ꯇꯦꯟꯗ ꯂꯧꯅꯤꯡꯉꯗꯤ ꯂꯣꯏꯔꯦꯗꯅ ꯊꯕꯛꯇꯣ
ꯇꯦꯟ ꯇꯦꯟ ꯍꯦꯟꯒꯅꯤꯗ
ꯑꯣ ꯃꯤ ꯀꯌꯥ ꯃꯤ ꯀꯌꯥ ꯁꯨꯗꯣꯏꯅꯣ ꯗꯦꯇꯦꯟꯟꯅ ꯇꯥꯡ ꯇꯔ
ꯇꯔꯥꯝ ꯃꯔꯛꯇꯤ ꯆꯪꯒꯅꯤ
ꯎꯝ ꯎꯝ ꯎꯝ
ꯇꯔꯥꯃ ꯆꯪꯒꯅꯤ
ꯍꯣꯏ ꯍꯣꯏ ꯇꯕꯥ
ꯍꯥꯥꯕ꯭ꯔꯣ
ꯑꯣ ꯑꯣ ꯅꯦꯠꯋꯥꯛꯁꯦ ꯐꯠꯇꯦ ꯑꯩ ꯍ ꯍꯣꯔꯦꯟ ꯇꯧꯔꯛꯀꯦ ꯑꯃꯨꯛꯀꯣ
ꯑꯣ ꯑ
ꯎꯝ
ꯎꯝ